ꯑꯥ
ꯇꯥꯔꯦ ꯑꯩꯗꯤ ꯑꯃꯗꯨ ꯄꯥꯏꯕ꯭ꯔꯥ ꯍꯥꯏꯔꯒ
ꯑꯃꯗꯨ ꯑꯃꯗꯨꯗꯤ ꯀꯣꯜ ꯃꯁꯤꯡ ꯁꯨꯈꯔꯦ
ꯀ
ꯎꯝ ꯑꯗꯨꯏꯅꯦ ꯑꯃꯗ ꯇꯧꯕꯗꯤ ꯌꯥꯔꯀꯦ ꯌꯥꯗꯤ ꯌꯥꯒꯦꯅꯤ ꯅꯪ ꯇꯧꯔꯛꯀꯦ ꯍꯥꯏꯔꯕꯨꯗꯤ ꯌꯥꯏ ꯑꯗꯨꯗ ꯑꯃꯨꯛꯄꯗꯤ ꯍꯣꯏ ꯍꯌꯦꯡ ꯌꯦꯡꯉꯁꯦ ꯍꯌꯦꯡ ꯑꯣꯏꯅ ꯌꯦꯡꯉꯁꯦ ꯑꯗꯨꯅ
ꯑꯩ ꯉꯁꯥꯏ ꯋꯥꯛꯀꯤꯡ ꯆꯠꯂꯨꯔꯒ ꯅꯨꯡꯊꯤꯟꯗꯣ ꯑꯁꯣꯝ ꯆꯤꯡꯂꯣꯝ ꯆꯠ ꯆꯠꯂꯨꯔꯒ ꯍꯩꯅꯧ ꯍꯦꯛꯄꯦ ꯑꯗꯨꯒ ꯍꯜꯂꯛꯀꯥꯟꯗ ꯁꯤꯠꯂ ꯇꯥꯔ ꯈꯨꯠꯀ ꯂꯣꯏ ꯈꯦꯒꯥꯏꯗ ꯍꯧꯖꯤꯛ
ꯀꯔꯥꯏꯁꯤꯡꯗ
ꯑꯁꯤꯒꯤ ꯑ ꯎꯌꯧ ꯀ ꯆꯤꯡꯒꯤꯗꯣ ꯑꯗꯨꯒꯤ ꯅꯥꯀꯟꯗꯕ ꯂꯝꯕꯤ ꯁꯨꯝ ꯐꯥꯎ ꯑꯃ ꯂꯩꯌꯦꯕ ꯁꯨꯝ ꯀꯩꯅꯣ ꯃꯨꯔꯇꯤꯔꯣꯝ ꯇꯥꯕ ꯃꯐꯝꯗꯣ
ꯎ ꯎ
ꯑꯗꯨꯗꯨꯣ ꯇꯥꯕ ꯃꯐꯝ ꯑꯃ ꯂꯩꯌꯦꯕ ꯑꯗꯨ ꯑꯗꯨꯒꯤꯗꯨꯗꯤꯩ ꯑꯗꯨ ꯇꯥꯕ ꯂꯝꯕꯤ ꯁꯨꯝ ꯀꯩꯅꯣꯔꯣꯝꯗ ꯆꯤꯡꯆꯦꯠꯂꯣꯝ ꯆꯠꯂꯒꯀꯣ ꯑꯗꯨꯗ ꯆꯠꯂꯨꯔꯦ ꯉꯁꯥꯏ ꯏꯃꯥꯟꯅꯕꯒ ꯑꯗꯨꯒ ꯍꯥꯏꯉꯣꯛ ꯍꯦꯛꯄ ꯍꯜꯂꯛꯀ ꯃꯈꯜ ꯈꯣꯡꯗꯨ ꯆꯖꯔꯒ ꯅꯥꯟꯊꯔꯒ ꯍꯩꯅꯧ ꯄꯥꯏꯔ ꯂꯥꯛꯄꯗꯨ ꯁꯠꯂꯅꯤ ꯈꯨꯠꯇꯨ ꯁꯞꯄꯣꯔꯠ ꯑꯃꯨꯛ ꯂꯩꯍꯧꯗꯕ ꯑꯗꯩ ꯎꯗꯁꯨ ꯑꯃꯨꯛ ꯌꯥꯜꯍꯧꯗ꯭ꯔꯕ ꯒꯤꯠ ꯂꯥꯡꯐꯝꯗꯒꯤꯩ ꯑꯗꯩ ꯎꯗꯨꯗꯁꯨ ꯁꯠꯤꯛ ꯀꯣꯟꯈꯤꯦ ꯇꯧ ꯀꯥꯟꯗ ꯈꯨꯠꯇꯨꯁꯨ ꯃꯣꯛ ꯌꯥꯗꯕꯩ ꯈꯨꯠꯇꯨ ꯂꯣꯏ ꯁꯦꯒꯥꯏꯕ ꯍꯥꯏꯇꯥꯔꯦ ꯑꯗꯨ ꯃꯣꯏ ꯉꯥꯛꯁꯪ ꯉꯥꯡꯉ ꯂꯩꯁ ꯂꯣꯏꯅ
ꯑꯃꯁꯨꯡꯝ ꯃꯈꯣꯡꯒꯤꯗꯨꯗꯤ ꯆꯪꯉꯝꯗꯕ
ꯃꯈꯣꯡꯒꯤ ꯍꯥꯏꯕꯗꯤ
ꯀꯩꯅꯣꯒꯤ ꯎꯌꯣꯛꯁꯤꯡꯒꯤ ꯑꯝꯅꯥꯀꯟ ꯑꯅ ꯀꯟꯖꯤꯡ ꯀꯩꯅꯣꯒꯤꯗ ꯀꯩ ꯍꯥꯏꯕ ꯄꯥꯈꯪꯕꯒꯤ ꯍꯥꯏꯗꯕꯔꯣꯝꯒ
ꯑꯣ ꯑꯗꯨꯝ ꯆꯪꯉꯝꯗ꯭ꯔꯦ ꯑꯗꯣꯝꯗꯤ ꯆꯪꯉꯝꯗ꯭ꯔꯦ ꯍꯥꯏ ꯇꯔꯦ
ꯑꯗꯨꯗꯨ ꯅꯁꯄꯇꯤ ꯀꯩ ꯀꯌꯥꯝ ꯍꯧꯕꯅꯦꯕ ꯁ ꯌꯥꯔꯕ ꯍꯪꯒꯦ ꯇꯧꯧꯕ
ꯌꯥꯔꯝꯃꯤ ꯌꯥꯔꯝꯃꯤ ꯑꯩꯣꯏ ꯑꯩꯈꯣꯏꯅꯍ ꯑꯌꯨꯛ ꯈꯨꯗꯤꯡꯒꯤ ꯑꯗꯨꯝ ꯆꯠꯂꯦꯕꯀꯣ ꯑꯩ ꯉꯁꯤ ꯉꯥꯡꯕꯨꯗꯤ ꯀ꯭ꯂꯥꯁ ꯆꯠꯄꯅꯤꯅ ꯑꯃꯨꯛ ꯀ꯭ꯂꯥꯁ ꯆꯠꯇꯀꯥꯟꯗ ꯑꯗꯨꯝ ꯃꯣꯏ ꯋꯀꯤꯡꯗ ꯑꯗꯨꯝ ꯆꯠꯄꯗ ꯑꯗꯨꯝ ꯌꯥꯎꯔꯦꯕ ꯑꯩꯒꯤꯍ ꯖꯅꯥꯁꯄꯇꯤ ꯍꯦꯛ ꯄꯣꯔꯛꯦ ꯑꯗꯨꯝ ꯆꯥꯕ ꯌꯥꯔꯦꯕ ꯖꯅꯥꯁꯄꯇꯤꯗꯨ ꯌꯥꯝ ꯆꯥꯎꯕ ꯅꯠꯇ꯭ꯔꯁꯨ ꯑꯗꯨꯝ ꯐꯖꯅ ꯌꯥꯎꯋꯦꯕꯀꯣ ꯑꯗꯨꯗꯣ ꯊꯥꯡꯅ ꯈꯣꯛꯇ꯭ꯔꯒꯗꯤ ꯑꯃꯨꯛ ꯃꯇꯣꯟ ꯈꯔ ꯊꯥꯗꯦ ꯁꯨꯝ ꯌꯥꯡꯅ ꯈꯣꯛꯑꯒꯗꯤ ꯑ ꯊꯥꯡ ꯈꯣꯛꯀꯥꯟꯗꯗꯤ ꯃꯇꯣꯡ ꯐꯖꯅ ꯌꯥꯎꯔꯦꯕ ꯅꯍꯥꯟ ꯑꯩ ꯆꯠꯂꯤ ꯈꯨꯗꯤꯡ ꯑꯗꯨꯝ ꯍꯦꯛꯄꯅꯦ ꯃꯣꯏ ꯃꯄꯨ ꯂꯩꯔꯗꯤ ꯆꯩꯩꯑꯕꯀꯣ ꯃꯄꯨ ꯂꯩꯔꯝꯗꯗꯤ ꯆꯩꯗꯦ ꯃꯣꯏ ꯒꯥꯔꯗꯦꯟꯒꯤ ꯃꯄꯨ ꯑꯃ ꯂꯩꯗꯅꯀꯣ ꯁꯦꯟꯅꯕ ꯀꯥꯡꯪꯕꯨꯨ ꯑꯗꯨꯂ ꯌꯦ ꯑꯗꯨꯦ ꯂꯩ ꯂꯩꯔꯝꯗ꯭ꯔꯕꯨꯗꯤ ꯑꯗꯨꯝ ꯍꯦꯛꯑꯦ ꯑꯩꯈꯣꯏ ꯏꯃꯥꯟꯅꯕ ꯑꯥꯇꯨ ꯌꯥꯎꯕꯗꯩꯗꯨꯒ ꯑꯗꯨꯝ
ꯑꯩꯈꯣꯏ ꯕꯤꯄꯤꯤꯟ ꯆꯠꯁꯦꯅ ꯍꯥꯏꯔꯝꯕꯅꯦꯕ ꯑꯗꯨ ꯍꯦꯛꯎꯁꯦꯅ ꯄꯥꯂꯦ ꯍꯥꯏꯅꯦꯦ
ꯎꯝ ꯆꯥꯎꯝꯃꯦ ꯍꯧꯖꯤꯛ ꯕꯤꯄꯤꯟꯗꯣ ꯀꯃꯥꯏꯅ ꯇꯧꯔꯤꯅꯣ ꯍꯧꯖꯤꯛ ꯗꯨꯀꯥꯟ ꯊꯣꯛꯄ꯭ꯔꯣ ꯀꯃꯥꯏꯅ ꯇꯧꯒꯦ ꯍꯧꯖꯤꯛꯀꯥꯟꯕꯨ
ꯗꯨꯀꯥꯟ ꯊꯣꯛꯇꯦ ꯑꯩꯈꯣꯏꯗꯤ ꯌꯥꯝ ꯅꯥꯕꯩ ꯑꯗꯨꯗꯩ ꯏꯅꯝꯅ ꯊꯣꯛꯍꯟꯗ꯭ꯔꯦ ꯃꯊꯟꯇ ꯂꯩꯔꯀꯥꯟꯗ ꯅꯨꯡꯉꯥꯏꯇ ꯅ ꯃꯥꯅ ꯍꯥꯏꯗꯤ ꯑꯩꯈꯣꯏꯅ ꯑꯃꯅ ꯂꯧ ꯀꯩꯀꯥ ꯁꯨꯝ ꯊꯕꯛ ꯀꯩꯀꯥ ꯆꯠꯄ ꯀꯥꯟꯗ ꯐꯗꯤꯗꯤ ꯃ ꯍꯧꯕꯅꯤꯅ ꯍ ꯑꯍ ꯍꯥꯏꯔꯀꯥꯟ ꯅꯨꯡꯉꯥꯏꯇ꯭ꯔꯦ ꯊꯣꯛꯎꯔꯅꯨ ꯍꯥꯏ ꯊꯣꯛ ꯇꯔ ꯂꯩ ꯈꯪꯗꯦ ꯍ ꯃꯇꯨꯡ ꯑꯁꯨꯝ ꯆꯪꯅꯉꯥꯏ ꯍꯥꯏꯔꯝꯕꯅꯤ ꯄꯅꯨ ꯃꯅꯥꯛ ꯆꯪꯗꯣꯏꯕ꯭ꯔꯥ ꯅꯠꯇ꯭ꯔꯒꯅ ꯇꯣꯟ ꯍꯣꯏꯔꯣꯝ ꯆꯠꯇꯣꯏꯕ꯭ꯔꯥ ꯑꯗꯨꯃꯥꯏꯅ ꯍꯥꯏꯅꯤꯗꯤ ꯍꯥꯏꯈꯤꯕꯅꯤ ꯅꯍꯥꯟ
ꯆꯠꯄ ꯍꯥꯏꯗꯤ ꯃꯄꯥꯥꯟ ꯂꯝ ꯆꯠꯄꯩꯔꯥ ꯅꯠꯇ꯭ꯔꯒꯔ ꯃꯅꯤꯄꯨꯔ ꯃꯅꯨꯡꯗ ꯑꯣꯏꯕ꯭ꯔꯥ ꯀꯃꯥꯏꯅ ꯇꯧꯒꯦ
ꯑꯃꯅ ꯍꯥꯏꯕꯗꯤ ꯃꯄꯥꯟꯗ ꯑꯣꯏꯅ ꯆꯠꯀꯦꯅ ꯍꯥꯏꯕꯅꯦ ꯑꯗꯣ ꯃꯃꯥꯡꯗꯤ ꯑꯩꯈꯣꯏ ꯅꯝꯅ ꯌꯥꯗꯦꯕ ꯃꯥꯅ ꯆꯠꯇꯣꯏꯗꯣꯗꯨꯅ ꯀꯝꯄꯅꯤꯒꯨꯝꯕꯒꯤꯩ ꯍꯥꯏꯇꯥꯔꯦ
ꯎꯝ
ꯝꯅ ꯌꯥꯗꯕ ꯍꯧꯖꯤꯛ ꯍꯧꯖꯤꯛꯇꯤ ꯈꯪꯗꯦ ꯌꯥꯔꯛꯄꯁꯨ ꯌꯥꯔꯦ ꯑꯗꯩ ꯏꯉꯝꯁꯨ ꯍꯥꯏꯗꯤ ꯊꯕꯛ ꯀꯩꯀꯥ ꯆꯠꯊꯣꯛꯀꯦꯗ ꯃꯥ ꯇꯐꯝ ꯈꯪꯗꯅ ꯂꯩꯗꯣꯏ ꯁꯣꯛꯄꯗꯤꯅ ꯍꯥꯏꯔꯛꯄꯁꯨ
ꯍꯣꯏ ꯑꯩꯅ ꯑꯩꯅ ꯈꯟꯕꯗꯗꯤꯅꯦꯅꯦ ꯁꯤꯗ ꯊꯕꯛ ꯂꯩꯇ꯭ꯔꯒꯗꯤ ꯊꯕꯛ ꯇꯧꯔꯒꯁꯨ ꯄꯩꯁꯥ ꯌꯥꯝ ꯐꯪꯗꯦꯗꯅꯀꯣ ꯑꯥꯗ ꯐꯖꯅ ꯇꯥꯜꯂꯨꯕꯅ ꯐꯩ ꯇꯧꯕꯇꯕꯨ ꯆꯠꯃꯤꯟꯅꯗꯕ ꯂꯩꯃꯤꯟꯅꯗ ꯀ ꯀꯥꯡꯨꯗꯣ ꯐꯖꯅ ꯍꯥꯏꯗꯤ ꯈꯪꯕ ꯑꯗꯨꯒ ꯒ꯭ꯌꯥꯟ ꯇꯥꯕ ꯂꯣꯏꯅꯕꯗ ꯅꯨꯡꯉꯥꯏꯒꯗꯕ ꯃꯤ ꯃꯈꯩꯒ ꯆꯠꯃꯤꯟꯅꯕꯗꯤ ꯐꯩꯌꯦꯕ ꯑꯥꯗ ꯂꯩꯔꯨꯕꯗꯀꯣ ꯅꯠꯇ꯭ꯔꯒꯗꯤ ꯑꯃꯨꯛ ꯄꯩꯁꯥꯗꯤ ꯐꯪꯉꯦꯕꯨ ꯂꯣꯏꯁꯤꯟꯃꯤꯟꯅꯕ ꯅꯨꯡꯉꯥꯏꯕ ꯑꯗꯒꯤ ꯒꯦꯃꯦꯟ ꯇꯥꯗꯕꯤꯒ ꯂꯩꯃꯤꯟꯅꯔꯨꯔꯗꯤ ꯍꯌꯦꯡ ꯐꯂꯪ ꯆꯥꯏ ꯇꯥꯗꯣꯛꯄꯅꯦꯕ ꯑꯗꯨ ꯄꯨꯁꯤꯟꯕꯗ ꯃꯤ ꯑꯗꯨꯝ ꯊꯕꯛ ꯆꯤꯟꯕꯤꯗꯧꯕ ꯑꯗꯩ ꯁꯤꯟꯕꯤꯗꯧꯕ ꯊꯕꯛ ꯑꯍꯥꯟꯕꯩ ꯑꯍꯥꯟꯕꯩꯕꯨꯗꯤ ꯌꯥꯝ ꯆꯥꯎꯕ ꯅꯠꯇ꯭ꯔꯒꯁꯨ ꯑꯗꯨꯝ ꯀꯩꯅꯣꯗꯨꯒ ꯂꯩꯔꯤꯕ ꯕꯔꯥ ꯄꯤꯔꯤꯕ ꯕꯔꯥ ꯑꯗꯒꯤ ꯑꯦꯛꯁꯄꯦꯟꯗꯤꯆꯔꯗꯨꯒ ꯑꯗꯒꯤ ꯃꯥꯅ ꯐꯪꯉꯛꯏꯗꯨꯣ ꯈꯔ ꯈꯔ ꯃꯦꯟꯇꯦꯟ ꯇꯧꯕ ꯌꯥꯕ ꯑꯣꯏꯇꯥꯥꯔꯒꯗꯤ ꯑꯗꯨꯝ ꯑꯗꯨ ꯇꯧꯔꯁꯨ ꯀꯩꯁꯨ ꯀꯥꯏꯗꯦꯕ
ꯑ
ꯎꯝ ꯑꯗꯨꯝ ꯂꯩꯗꯤ ꯂꯩꯕꯅꯦ ꯊꯤꯕꯨ ꯊꯤꯔꯗꯤꯀꯣ
ꯎꯝ
ꯂꯩꯕꯅꯦ ꯍꯣꯏ ꯑꯥ ꯆꯀꯤꯅꯗꯤ ꯐꯩ ꯀꯩꯅꯣꯗꯤ ꯃꯣꯏ ꯄꯤꯌꯥꯗꯤ ꯀꯥꯏ ꯂꯩꯕꯅꯣ
ꯆ ꯄ ꯌꯥꯗꯤ ꯀ ꯂꯨꯍꯣꯡꯒ꯭ꯔꯗꯤ
ꯅꯠꯇꯦ ꯑꯩꯅ ꯍꯥꯏꯕꯗꯤ ꯀꯩꯅꯣ ꯌꯨꯝꯗ ꯂꯩꯔ ꯅꯪ ꯄꯤꯌꯥꯏ ꯃꯅꯥꯛꯄ ꯂꯩꯗꯣꯏꯔꯥ ꯍꯥꯏꯗꯑꯣ
ꯄꯤꯅꯨꯒꯦ ꯍꯥꯏ
ꯑꯦꯄꯦꯅꯣꯒꯤ ꯍꯥꯏꯕ ꯑꯣ
ꯑꯝ ꯄꯅ ꯎꯅ ꯆꯥꯟꯗꯤꯒꯗ
ꯑꯣ ꯃꯥꯅ ꯀꯩꯗꯣꯏꯅꯣ ꯍꯧꯖꯤꯛ
ꯄꯥꯔꯂꯔꯒꯤ ꯄꯥꯔꯂꯔꯗ ꯂꯩ
ꯀꯦꯩꯅꯅꯨꯡ ꯍꯥꯏꯗꯨ꯭ꯔꯦ ꯆꯤꯆꯦꯒꯤ ꯂꯨꯍꯣꯡ ꯀꯥꯟꯗ ꯃꯅꯤꯡꯗ ꯂꯥꯛꯄ ꯅꯨ ꯄꯕꯤꯗꯨ ꯅꯠꯇ꯭ꯔꯥ
ꯅꯠꯇꯦ ꯑꯗꯨꯅ ꯑꯗꯨꯁꯨ ꯄꯦꯅꯨꯕꯨꯗꯤ ꯀꯧꯋꯦꯕ ꯅꯅꯥꯃꯅꯤꯡꯒꯤ ꯃ ꯑꯆꯧꯃꯤ ꯃꯤ ꯑꯗꯨꯗ ꯕꯖꯥꯔ ꯄꯣꯛꯐꯝ ꯐꯝꯕꯗꯣ ꯑꯗꯨꯒꯤ ꯃꯆꯥꯅꯨꯄꯤ ꯍꯧꯖꯤꯀꯤꯁꯤꯅ ꯏꯅꯝꯕꯤꯅꯥꯅꯤꯒꯤꯁ ꯏꯁꯆꯥ ꯅꯨꯄꯤ ꯑꯦꯝ ꯑꯃ ꯄꯤꯗꯣ ꯕꯤꯄꯤꯟꯒꯤ ꯍꯦꯛ ꯃꯊꯛꯁꯤꯦ ꯄꯤꯌꯥꯒꯤ ꯑꯗꯨꯅꯦ ꯅꯍꯥꯟ ꯑꯩꯈꯣꯏ ꯇꯤꯌꯥꯡꯒꯁꯣꯔꯥꯠꯀꯤ ꯑꯩꯈꯣꯏ ꯆꯦ ꯃꯤ ꯂꯥꯛꯄꯗꯣ ꯏꯟꯖꯥꯡ ꯅꯥꯄꯤ ꯀꯅꯥ ꯑꯩꯈꯣꯏꯆꯦꯅ ꯑꯩꯈꯣꯏꯆꯦ ꯀꯩꯕꯥꯅꯤ ꯋꯥꯔꯤ ꯁꯥꯟꯅꯒꯅ ꯆꯦꯆꯦ ꯋꯥꯔꯤ ꯆꯦꯆꯦ ꯂꯥꯛꯑꯖꯥꯠꯂ ꯆꯦꯆꯦ ꯐꯣꯟ ꯇꯧꯔꯛꯑꯝꯕ꯭ꯔꯥ ꯍꯥꯏ ꯀꯣꯅꯨꯡꯗ ꯌꯧꯔꯀꯥꯟꯗ ꯆꯦꯆꯦ ꯆꯦꯃꯦꯑ ꯂꯥꯛꯑꯝꯃꯅꯤ ꯍꯥꯏꯔꯀꯣ ꯑꯗꯨꯒ ꯀꯅꯥꯅꯣ ꯆꯦꯃꯤ ꯍꯥꯏꯕꯒꯤ ꯃꯣꯏꯔꯥꯡꯊꯦꯝꯒꯤꯕꯨ ꯑꯣꯏꯗꯣꯏꯔ ꯃꯥꯅꯦ ꯍꯥꯏꯕ ꯑꯗꯣ ꯃꯁꯛꯀꯥꯃꯨꯛ ꯈꯪꯗ꯭ꯔꯦꯗ ꯍꯥꯏꯅ ꯈꯪꯉꯝꯅꯤꯗ ꯆꯦꯃꯦꯗꯤ ꯌꯨꯝ ꯌꯨꯝ ꯟꯅ ꯂꯩꯕꯗꯨꯅꯦꯅ ꯍꯥꯏꯕ ꯇꯤꯅꯥꯎ ꯅꯠꯇꯕꯗꯣꯅ ꯍꯥꯏ ꯈꯪꯗꯔꯦ ꯍꯥꯏ ꯑꯗꯣ ꯉꯥꯛꯂꯦ ꯆꯪꯉꯤ ꯈꯪꯉꯕꯁꯦ ꯂꯩꯔꯦꯗꯣ ꯑꯣ ꯈꯪꯉꯦ ꯈꯪꯉꯦ ꯃꯁꯛ ꯃꯃꯤꯡꯒ ꯃꯁꯛꯀ ꯃꯨꯟꯅ ꯈꯪꯉꯦ ꯇꯣꯏꯅꯤ ꯑꯩ ꯀꯥꯎꯈ꯭ꯔꯦ ꯃꯤ ꯃꯈꯩꯒ ꯂꯣꯏꯅ ꯑꯩ
ꯀꯥꯏꯗꯦ ꯍꯧꯖꯤꯛꯀꯛꯇ ꯁꯝꯅꯔꯒꯕꯨ ꯀꯨꯏꯦ ꯀꯩꯅꯣ ꯑꯣꯏꯣꯏꯒꯔ ꯀꯈꯣꯏꯔ ꯄꯥꯎ ꯐꯥꯎꯅꯔꯛꯇꯕꯗꯤ ꯑ ꯑꯩꯗꯤ ꯄꯟꯖꯥꯄꯥꯠꯁꯦ ꯁꯨꯛꯆꯠ ꯆꯠꯇꯦ ꯑꯗꯒꯤ ꯑꯥ ꯀꯩꯅꯣ ꯃꯣꯏ ꯏꯔꯣꯝ ꯄꯥ ꯑꯩꯅ ꯈꯪꯉꯩꯗꯤ ꯑꯩꯅ ꯑꯉꯥꯡ ꯑꯣꯏꯉꯗ ꯌꯥꯝ ꯀꯨꯏꯔꯦꯅ ꯀꯨꯏꯔꯨ ꯀꯨꯏꯔꯦꯗ ꯑꯩꯅ ꯒ꯭ꯌꯥꯟꯒꯥ ꯈꯛꯒ ꯇꯥꯔ ꯀꯥꯟꯗꯒ ꯅꯤꯡꯉꯣꯜ ꯆꯥꯛꯀꯧꯕꯗꯣ ꯀꯔꯤꯒꯨꯝꯕ ꯑꯣꯏꯕꯅꯤꯅꯦ ꯑꯗꯨꯀꯥꯟꯗ ꯑꯃꯨꯛꯇꯪ ꯆꯠꯈ꯭ꯔꯦꯕ ꯑꯗꯨꯒꯤ ꯃꯇꯨꯡꯗꯩꯗꯤ ꯑꯩꯈꯣꯏ ꯃꯔꯤ ꯃꯇꯥ ꯂꯩꯔꯗꯤ ꯈꯪꯕ ꯑꯗꯨꯒ ꯃꯁꯛꯁꯨ ꯈꯪꯗꯦ ꯑꯗꯒꯤ ꯀꯅꯥ ꯀꯅꯥꯅꯣ ꯑꯃꯨꯛ ꯈꯪꯗꯦ ꯃꯝꯃꯒ ꯏꯅꯦꯒ ꯈꯛ ꯑꯃꯨꯛ ꯈꯪꯍꯧꯗꯦꯗ ꯍꯟꯗꯛ ꯈꯛꯇꯅꯦ ꯃꯥ ꯃꯩ ꯂꯩꯇꯕꯩ ꯑꯗꯨꯗꯨ ꯁꯨꯝ ꯆꯪꯈꯤꯕꯩ ꯈꯔ ꯈꯪꯈꯤꯕ ꯍꯧꯖꯤꯛ ꯍꯧꯖꯤꯛ ꯈꯛꯇ ꯈꯪꯉꯛꯏꯁꯦ ꯑꯗꯩ ꯑꯃꯨꯛ ꯈꯪꯗꯦ ꯍꯥꯏꯕ ꯃꯣꯏꯅꯕꯨꯗꯤ ꯑꯩ ꯈꯪꯉꯝꯕ ꯌꯥꯏꯦ ꯀꯧꯔꯀꯥꯟꯗ ꯃꯤꯅ ꯈꯨꯝꯗꯕ ꯌꯥꯎꯕꯀꯥꯟꯗ ꯌꯥꯎꯔꯝꯒꯅꯤ ꯍꯥꯏꯕꯁꯨꯣꯏꯗꯅ ꯑꯩ ꯄꯈꯜꯂꯕꯅꯦ
ꯎ ꯑꯩꯗꯤ ꯃꯥ ꯑꯃꯕꯨ ꯃꯨꯟꯅ ꯈꯪꯗ꯭ꯔꯦ ꯏꯅꯦꯕꯨꯗꯤꯦ ꯈꯔ ꯐꯪꯒꯤꯦ ꯑꯩꯈꯣꯏꯅ ꯃꯣꯏꯗ ꯈꯔ ꯂꯥꯛꯄꯅꯤꯅ
ꯎꯝ ꯑꯗꯨꯅꯦ ꯑꯗꯩ ꯃꯥꯃꯗꯨ ꯍꯤꯡꯉꯤꯉꯩꯗꯨꯁꯨ ꯈꯪꯍꯧꯗ꯭ꯔꯃꯤꯅꯤꯅ ꯍꯧꯖꯤꯛ ꯃꯁꯥꯃꯨꯛ ꯈꯪꯍꯧꯗ꯭ꯔꯦ ꯍꯥꯏꯕ ꯂꯣꯏꯔꯦ
ꯎꯝ ꯍꯟꯗꯛ ꯏꯅꯦꯒꯤ ꯁꯣꯔꯥꯠꯀꯤꯗꯨꯗꯩꯗ ꯑꯗꯨ ꯍ ꯑꯗꯨꯒꯤ ꯃꯅꯨꯡ ꯑꯗꯨ ꯄꯥꯗꯩ ꯍꯥꯏꯇꯥꯔꯦ ꯑꯗꯨꯏꯗꯨꯩꯗ ꯑꯩꯈꯣꯏꯇꯩꯩ ꯍꯣꯏꯒ ꯈꯔ ꯀꯩꯅꯣ ꯇꯧꯗꯅ ꯈꯣꯠꯇꯅ ꯇꯧꯔꯛꯏ
ꯎꯝ ꯃꯣꯏꯁꯨ ꯍꯥꯟꯅ ꯑꯩꯈꯣꯏꯒꯁꯨ ꯑꯗꯨꯝ ꯂꯣꯏꯅꯔꯛꯇꯕꯅꯤꯅ ꯇꯧꯕꯗꯤꯣꯏ ꯀꯣꯏꯔꯝꯒꯅꯤ ꯑꯗꯩ ꯃꯃꯥ ꯍꯣꯏ ꯑꯗꯩ ꯅꯣꯏ ꯃꯣꯏꯃꯥ ꯍꯣꯏ ꯁꯨꯝ ꯆꯪꯕ ꯈꯣꯠꯄ ꯇꯧꯕꯗꯨꯩ ꯈꯔ ꯈꯪꯗꯦꯗ ꯑꯩꯈꯣꯏ ꯌꯦꯡꯁꯤꯟꯕꯤꯗ꯭ꯔꯗꯤ ꯑꯗꯨꯝ ꯂꯥꯊꯣꯛꯈꯤꯗꯣꯏ ꯄꯣꯠꯅꯤꯗ ꯑꯗꯨꯝ ꯈꯨꯃꯥꯡ ꯑꯣꯏꯅ ꯈꯔ ꯆꯠꯄꯨꯔꯦ ꯈ ꯐꯔꯤ ꯅꯠꯇ꯭ꯔꯥ
ꯍꯣꯏ ꯑꯩꯈꯣꯏꯅ ꯑꯃꯨꯛ ꯑꯩꯈꯣꯏꯅꯃꯤꯅꯥꯅꯤ ꯑꯣꯏꯒꯁꯨ ꯅꯛꯅꯈꯤꯕꯅꯤꯅ ꯃꯣꯏ ꯐꯖꯥ ꯀꯥꯡꯈꯣꯛ ꯐꯠ ꯐꯥꯠ ꯀꯣꯛ ꯆꯉꯛꯄꯗꯣ ꯑꯗꯨ ꯎ ꯈꯪꯕꯅꯤ ꯑꯩꯣꯏ ꯈꯔ ꯒ꯭ꯌꯥꯟ ꯇꯥꯔꯛ ꯍꯥꯄꯒ ꯍꯥꯏꯗꯤ ꯍꯧꯖꯤꯛꯇꯨꯗ ꯑꯩꯈꯣꯏꯗ ꯒ꯭ꯌꯥꯟ ꯀꯥꯏꯔ ꯇꯥꯔꯀꯥꯟꯗꯥꯡ ꯍꯥꯟꯅ ꯉꯥꯛꯇꯍꯣꯡꯕ ꯁꯛꯅ ꯉ ꯈꯪꯗꯤꯩ
ꯑ ꯍꯧꯖꯤꯛ ꯑꯗꯨꯝ ꯈ꯭ꯔꯤꯁꯇꯦꯟ ꯆꯪꯕꯒꯤ ꯑꯗꯨꯝ ꯇꯧꯔꯤꯕ ꯍꯥꯏꯅ ꯀꯩꯅꯣ ꯑꯗꯨꯝ
ꯍꯧꯖꯤꯛꯇꯤ ꯃꯣꯏ ꯒ꯭ꯌꯥꯟ ꯇꯥꯔꯤꯌꯦ ꯃꯣꯏꯅꯅ ꯃꯣꯏꯒꯨꯝꯕꯗꯨ ꯋꯥꯔꯛꯄ ꯆꯠꯂꯤ
ꯃꯣꯏꯁꯦ ꯀꯔꯤ ꯇꯧꯔꯝꯒꯦꯕ ꯑꯩꯅ ꯍꯥꯏꯗꯤ ꯌꯥꯝ ꯑꯣꯛꯇꯕ ꯊꯕꯛ ꯇꯧꯔꯝꯕ꯭ꯔꯥ ꯀ ꯀꯩꯀꯩ ꯇꯧꯔꯝꯒꯦꯕ ꯑꯩꯗꯤ ꯈꯪꯗꯦ
ꯑꯗꯨꯝ ꯈꯔ
ꯑꯣ ꯑꯦ ꯍꯥꯏꯗꯤꯅꯤꯁꯥ ꯄꯨꯖꯥꯁꯤꯦ ꯥ ꯇꯧꯔꯤꯔꯥ ꯅꯠꯇ꯭ꯔꯒꯅ ꯑꯣ ꯁꯤꯅꯔꯕ꯭ꯔ ꯑꯣ ꯥꯏ
ꯅꯤꯁꯥ ꯆꯥꯎꯋꯦ ꯑꯪ ꯁꯤ ꯏꯔꯨꯝꯗ ꯃꯣꯏ ꯔꯤ ꯍꯥꯏꯦꯕꯗꯤ ꯇꯨꯏꯁꯟ ꯂꯩ ꯍꯥꯏꯌꯦ
ꯑꯥ ꯑꯥ
ꯁꯤꯗꯤꯗ ꯆꯠꯂꯦ ꯍꯥꯏꯕꯅꯦ
ꯑꯣ ꯀꯩꯅꯣꯗꯤ ꯃꯥꯏ ꯅꯨꯄꯤꯗꯨꯗꯤ ꯀꯃꯥꯏꯅ ꯇꯧꯒꯦ ꯃꯤ ꯐꯕ꯭ꯔꯣ ꯅꯠꯇ꯭ꯔꯒ ꯀꯃꯥꯏꯅ ꯇꯧꯒꯦ
ꯑꯩ ꯃꯁꯛ ꯈꯪꯗꯦ ꯁꯤꯗ ꯂꯩꯇꯦ ꯍꯥꯏꯌꯦ ꯀꯨꯏꯔꯦ ꯍꯥꯏꯌꯦ
ꯑꯣ ꯅꯠꯇꯦ ꯅꯍꯥꯟ ꯑꯉꯥꯡ ꯂꯧ ꯂꯥꯛꯄꯗꯨꯅ ꯀꯔꯅꯣ
ꯑꯉꯥꯡ ꯂꯧ ꯂꯥꯛꯄ ꯍꯥꯏꯗꯤ
ꯍꯥꯏꯗꯤ ꯁꯅꯅꯒ ꯃꯥꯡꯈ꯭ꯔꯦꯒ ꯇꯧꯔꯒ ꯑꯉꯥꯡ ꯂꯧ ꯂꯥꯛꯄꯗꯣ
ꯑꯗꯨꯅ ꯑꯩꯈꯣꯏ ꯏꯅꯝꯕꯤꯅꯥꯅꯤꯒꯤ ꯃꯀꯨ ꯑꯍꯟꯒꯤ ꯃꯃꯧꯅꯦꯕ ꯃꯣꯏ ꯃꯅꯥꯎꯄꯤꯁꯤꯡ ꯍꯥꯏꯇꯥꯔꯦ ꯃꯥꯏ ꯃꯥꯏ ꯅꯨꯄꯥ ꯑꯗꯨ ꯁꯤꯖꯤ ꯄꯤ ꯑꯥꯒ ꯂꯣꯟ ꯑꯣꯏꯅꯕ ꯑꯗꯨꯗ ꯑꯗꯨꯝ ꯎꯝ ꯃꯥꯒꯤ ꯃꯃꯥꯗꯨ ꯃꯒꯤꯦ ꯇꯣꯔꯅꯤꯟꯁꯤ ꯄꯣꯛꯀꯥꯟꯗ ꯂꯩꯈꯤꯗꯕ ꯑꯗꯩ ꯏꯅꯝꯕꯤꯅꯥꯅꯤꯅ ꯑꯗꯨꯝ ꯌꯣꯛꯄꯤꯔꯛꯄ ꯍꯥꯏꯇꯥꯔꯦꯁꯦ ꯄꯌꯥꯒ ꯃꯣꯏꯅꯤꯗ ꯑꯗꯨꯝ ꯆꯦꯟꯃꯤꯟꯅꯔꯛꯄ
ꯎꯝ
ꯎ ꯃꯥ ꯂꯩ ꯏꯃꯥ ꯏꯃ ꯑꯗꯨꯗ ꯃꯨꯀꯕꯠꯇꯅꯤꯅ
ꯑꯣ ꯑꯗꯨ ꯑꯩꯅ ꯈꯜꯂꯦ ꯃꯥꯁꯤꯀꯣ ꯆꯦꯠꯊꯔ ꯃꯟꯅ ꯌꯦꯡꯉꯦꯕꯀꯣ ꯀꯣ ꯑꯩꯁꯦ ꯃꯥꯅ ꯈꯪꯉꯤꯖꯥꯠꯂ ꯈꯪꯗꯖꯥꯠ ꯑꯗꯨ ꯑꯗꯨꯅꯤ ꯃꯁꯦ ꯆꯤꯡ ꯆꯤꯡꯗ ꯍꯥꯏꯔꯗꯤ ꯑꯩꯈꯣꯏꯁꯨ ꯑꯩꯈꯣꯏꯔꯥꯡ ꯊꯤꯡꯁꯤꯦ ꯁꯛ ꯂꯣꯏ ꯃꯥꯟꯅꯩꯗꯅ ꯑꯩꯈꯣꯏ ꯂꯥꯛ ꯑꯩꯁꯨ ꯁ ꯑꯗꯨꯝ ꯃꯥꯟꯅꯩ ꯍꯥꯏꯕꯅꯦꯕ ꯃꯤꯅꯁꯨ ꯑꯗꯨꯝ
ꯎꯝ ꯃꯥꯅꯦ ꯍꯥꯏꯦꯕꯅꯤ
ꯑꯥ ꯑꯗꯨꯝ ꯆꯤꯡꯅꯔꯤ ꯆꯥꯂ ꯑꯗꯨꯃꯥꯏꯅꯁꯨ ꯀꯛꯩ ꯑꯩꯅ ꯑꯣꯏꯔꯝꯕꯅꯤ ꯃꯥꯏꯁꯦ ꯀꯩꯅꯣꯝ ꯇꯧ ꯅꯅꯥꯈꯩ ꯎꯗꯕꯗꯨꯗ ꯀꯩꯅꯣꯝ ꯈꯜꯂꯝꯕꯅꯦꯅ ꯍꯨꯏꯅ ꯈꯣꯡ ꯌꯥꯝꯅ ꯂꯣꯏꯔꯦ ꯀꯩꯁꯨꯋꯥꯏ ꯍꯨꯏꯒꯤ ꯂꯩꯀꯥꯏꯅꯤꯅ ꯃꯤꯗꯩ ꯍꯨꯏꯅꯩ ꯃꯁꯤꯡ ꯌꯥꯝ ꯍꯦꯜꯂꯦ
ꯑꯣ ꯀ ꯐꯣꯏ ꯂꯣꯏ ꯇ ꯃ ꯐ ꯂꯩꯇ꯭ꯔꯥ
ꯑꯗꯨꯁꯨ ꯅꯣꯏ ꯄꯔꯦꯡꯗꯤ ꯑꯩꯣꯏ ꯑꯃꯨꯛ ꯎꯗꯦꯗ
ꯑꯦꯂꯕꯦꯟ ꯂꯩꯕꯕꯅꯤ
ꯑꯩꯅ ꯑꯗꯨꯝ ꯎꯔꯤꯕ ꯍꯥꯏꯕꯣ ꯅꯣꯏ ꯃꯃꯥꯡꯒꯤ ꯍꯣꯏꯗ ꯈ ꯈꯔ ꯂꯥꯛꯄꯇꯗꯤ ꯑꯣ ꯐꯔꯦ ꯐꯔꯦ ꯃꯇꯝꯁꯨ ꯀꯩꯅꯣ ꯇꯧꯁꯤꯜꯂꯛꯑꯦ ꯊꯝꯃꯣ ꯊꯝꯃꯣ
ꯍꯣꯏ ꯍꯣꯏ
ꯎꯝ ꯎꯝ ꯊꯝꯃꯣ ꯉꯥꯛ ꯊꯝꯃꯣ ꯅꯪ ꯊꯝꯗꯣꯅꯦ ꯀꯩ ꯗꯩꯅꯣ ꯃ ꯇꯩꯁꯤꯕꯣ ꯄꯣꯜꯕꯤ ꯊꯝꯃꯣꯅꯦ